ꯍꯜꯂꯣ
ꯍꯜꯂꯣ
ꯎꯝ ꯁꯣꯝ ꯆ
ꯑꯩꯆꯍꯤ ꯃꯥ ꯑꯥꯒ꯭ꯁꯠ ꯉꯥꯏꯈꯣ ꯇꯨꯊꯥꯎꯖꯟ ꯇꯦꯟꯗ ꯄꯣꯛꯄꯗꯒꯤ ꯆꯍꯤ ꯐꯤꯐꯇꯤꯟꯒꯥ ꯆꯍꯤ ꯐꯤꯐ ꯐꯤꯇꯤꯟꯒ ꯁꯦꯞꯇꯦꯝꯕꯔ ꯑꯣꯛꯇꯣꯕꯔ ꯅꯕꯦꯝꯕꯔ ꯗꯤꯁꯦꯝꯕꯔ ꯖꯅꯋꯥꯔꯤ
ꯏꯪꯂꯤꯁ ꯉꯥꯡꯒꯅꯣ ꯀ ꯋꯥꯈꯜꯗ ꯑꯗꯨꯝ ꯈꯜꯂꯣ ꯑꯗꯨꯒ ꯑꯗꯨꯝ ꯍꯥꯏꯗꯣꯔꯛꯑꯣ ꯏꯪꯂꯤꯁ ꯉꯥꯡꯕꯤꯗꯅꯕ ꯍꯥꯏꯖꯔꯤ ꯍꯥꯥ ꯑꯣ ꯑꯗꯨꯗꯤ ꯑꯩꯅ ꯅꯪꯉꯣꯟꯗꯒꯤ ꯆꯍꯤꯁꯦ ꯃꯉꯥꯃꯨꯛ ꯍꯜꯂꯦ
ꯇꯅꯤꯡꯗꯦ ꯏꯁꯩꯗꯣ ꯃꯨꯠꯊꯠꯂꯣ ꯇꯥꯜꯂꯦ ꯇꯥꯜꯂꯦ ꯈꯣꯏ ꯁꯥꯥꯏꯗ ꯂꯋꯥꯏ ꯅꯨꯄꯤ ꯑꯃ ꯂꯩꯌꯦ
ꯑꯥ ꯌꯥꯔꯦ ꯊꯔꯣ ꯁꯤ ꯆꯧꯀꯔꯤꯗ ꯐꯝꯃꯨ ꯂꯥꯎ
ꯎꯝ ꯍꯣꯏ
ꯅꯣꯏꯒꯤ ꯏꯅꯥꯎꯄꯥꯗꯨ ꯂꯝ ꯌꯥꯝ ꯍꯦꯟꯕ꯭ꯔꯥ
ꯍꯥ
ꯅꯣꯏ ꯏꯅꯥꯎꯄꯥꯗꯣ ꯂꯝ ꯌꯥꯝ ꯍꯦꯟꯕ꯭ꯔꯣ
ꯑꯧ ꯍꯦꯜꯂꯦ ꯅꯉꯣꯟꯗꯒꯤ ꯍꯦꯟꯅꯗꯤ ꯍꯦꯜꯂꯦ
ꯑꯣ ꯎꯝ ꯅꯅꯥꯎꯄ ꯑꯣꯏꯕꯒꯤ ꯃꯥꯜꯂꯦꯀꯣ ꯍꯦꯜꯂꯤꯁꯦ
ꯅꯠꯇꯦ ꯅꯣ ꯅꯪ ꯅꯅꯥꯎꯄ ꯑꯣꯏꯕꯩꯅꯤ ꯑꯩꯒꯤ ꯃꯈꯥ ꯊꯥꯕ ꯑꯣꯏꯕꯗꯣ
ꯅꯪ ꯆꯥꯛ ꯆꯥꯔꯕꯣ ꯀꯩꯍꯤꯟꯖꯥꯡ ꯊꯣꯡꯒꯦ
ꯑꯩ ꯈꯪꯗꯦ
ꯍꯪꯉꯨꯗꯅ ꯅꯣꯏꯃꯥꯗ ꯀꯅꯥ ꯊꯣꯡꯉꯤꯅꯣ ꯀꯅꯥ ꯊꯣꯡꯉꯤꯅꯣ ꯍꯪꯉꯣ
ꯑꯩꯅ ꯈ꯭ꯋꯥꯏꯗꯒꯤ ꯄꯝꯕ ꯏꯟꯁꯥꯡꯁꯦ ꯀꯩꯩꯅꯣ
ꯑꯩꯅ ꯑꯩꯅ ꯍꯪꯉꯤꯖꯦ ꯍꯥꯟꯅ ꯈꯨꯝꯃꯣ ꯒ ꯑꯩꯉꯣꯟꯗ ꯍꯪꯖꯜꯂꯛꯢꯗꯣ ꯀꯩꯅꯣ ꯍꯤꯍꯤꯍꯤ ꯌꯦꯟ ꯊꯣꯡꯕ
ꯌꯦꯟ ꯊꯣꯡꯕ ꯑꯇꯣꯞꯄꯗꯤ
ꯒꯤ ꯐꯦꯕ꯭ꯔꯥꯏꯠ ꯍꯥꯟꯅ ꯍꯥꯢꯔꯛꯑꯣ
ꯅꯪꯒꯤ ꯁꯤꯀꯦꯟ ꯐꯦꯕ꯭ꯔꯥꯢꯠ ꯍꯥꯟꯅ ꯍꯥꯏꯔꯛꯑꯣ
ꯎꯝ ꯑꯩꯗꯤ ꯌꯦꯟ ꯊꯣꯡꯕ ꯉꯥ ꯊꯣꯡꯕ ꯑꯥ ꯌꯦꯟꯒꯤ ꯁꯔꯨꯛꯈꯩꯁꯦ ꯂꯣꯝ ꯂꯣꯏꯅ ꯄꯥꯝꯃꯦꯀꯣ ꯢꯍꯦꯍꯦꯍꯦ ꯅꯪꯒꯤ ꯍꯥꯢꯔꯛꯑꯣ ꯏꯪꯂꯤꯁꯇ ꯅꯪꯒꯤ ꯍꯥꯏꯔꯛꯑꯣ ꯀꯩꯅꯣ ꯐꯦꯐ ꯏꯁꯥꯒꯤ ꯄꯥꯝꯖꯕ ꯍꯥꯏꯕꯗꯕꯨ
ꯢꯁꯥꯒꯤ ꯄꯥꯝꯖꯕꯗ
ꯍꯥ
ꯋꯥꯎ ꯃꯩꯇꯩꯅꯤꯀꯣ ꯍꯝꯍꯝ ꯄꯤꯌꯣꯔ
ꯑꯩꯈꯣꯢ ꯁꯅꯥꯃꯍꯤꯗ ꯆꯠꯂꯦ
ꯏ ꯆꯒꯦꯝꯄꯣꯝꯕꯕꯨ ꯄꯥꯝꯖꯕꯤ
ꯆꯒꯦꯝꯄꯣꯝꯕ ꯌꯦꯟ ꯊꯣꯡꯕ ꯉꯥ ꯊꯣꯡꯕꯗꯤ ꯍꯩꯅꯗꯦ
ꯑꯣ ꯉꯥ ꯆꯥꯗꯕꯤ ꯑꯍꯥ
ꯎꯝ
ꯑꯗꯩꯗꯤ ꯢꯟꯁꯥꯡ ꯁꯣꯏꯖꯤꯟ ꯏꯔꯣꯝꯕꯁꯨ ꯄꯥꯝꯃꯦ ꯍꯥꯏꯗꯤ ꯃꯣꯔꯣꯛ ꯈꯤꯠ ꯈꯤꯇꯪ ꯁꯥꯔꯞ ꯑꯩꯗꯤ ꯁꯣꯢꯖꯤꯟ ꯢꯔꯣꯟꯕꯁꯨ ꯄꯥꯝꯃꯦ ꯃꯣꯔꯣꯛ ꯈꯤꯇꯪ ꯁꯥꯔꯞ
ꯑ ꯑ ꯍꯣꯁꯄꯤꯇꯥꯜ ꯌꯧꯕ ꯑꯃꯨꯛ ꯁꯥꯕ
ꯑꯍꯥꯍꯥ ꯗꯣꯛꯇꯔ ꯃꯐꯝꯗ ꯌꯧꯔꯁꯨ ꯀꯩꯁꯨꯝ ꯀꯥꯏꯗꯦ ꯏꯁꯥꯅ ꯄꯥꯝꯖꯕ ꯑꯍꯥꯎꯕ ꯆꯥꯕꯕꯨ
ꯑꯥ ꯎꯝ ꯃꯊꯛꯇ ꯈꯦꯗꯤ ꯈꯣꯢꯊꯨꯝ
ꯀꯩ ꯗ꯭ꯔꯦꯁ ꯁꯦꯠꯇꯣꯏꯅꯣ
ꯑꯩ ꯀꯩꯅꯣ ꯊꯧꯋꯦ ꯄꯤꯔꯤꯠ ꯇꯣ
ꯑꯣ ꯆꯥꯛꯈꯨꯝ ꯊꯣꯛꯄ ꯑꯗꯨ ꯑꯣꯏꯔꯁꯨ ꯄꯣꯠ ꯂꯥꯏꯒꯤ ꯄꯣꯠ ꯆꯩꯩ ꯄꯥꯗ꯭ꯔꯕꯤꯗ ꯌꯥꯎꯕꯒꯤꯗꯤ ꯀꯩꯁꯨꯝ ꯑꯀꯥꯏꯕ ꯂꯩꯇꯦ
ꯑ ꯂꯥꯏꯒꯤ ꯄꯣꯠ ꯆꯩ ꯂꯥꯏꯒꯤꯗꯤ ꯌꯥꯎ ꯌꯥꯎꯔꯣꯏꯗꯕꯅꯤꯅ ꯐꯅꯦꯛꯇꯤ ꯁꯦꯠꯂꯔꯣꯏ ꯈꯣꯡꯒꯥꯎ
ꯑꯗꯨꯅ ꯅꯪ ꯌꯥꯎꯕ ꯀꯩꯁꯨꯝ ꯀꯥꯏꯔꯣꯏ ꯅꯪ ꯇꯟꯕꯒꯤꯗꯤ ꯈꯪꯗꯦꯀꯣ ꯑꯗꯣ ꯀꯥꯏꯗꯤ ꯀꯥꯏꯗꯦꯕ ꯌꯥꯎꯕ ꯀꯨꯟ ꯄꯤ ꯑ ꯅꯪ ꯀꯔꯤ ꯃꯆꯨ ꯐꯅꯦꯛ ꯁꯦꯠꯇꯣꯏꯅꯣ ꯐꯨꯔꯤꯠ ꯁꯦꯠꯇꯣꯏꯅꯣ
ꯑꯩ ꯐꯥꯅꯦꯛ ꯁꯦꯠꯂꯣꯏ
ꯈꯣꯡꯒ꯭ꯔꯥꯎ ꯁꯦꯠꯄꯗꯤ ꯃꯤ ꯃꯌꯥꯝ ꯇꯤꯟꯕꯗꯗꯤ ꯃꯩꯇꯩꯒꯤ ꯆꯠꯅꯕꯤ ꯑꯃ ꯑꯣꯏꯅ ꯈꯤꯇꯪ ꯐꯖꯗꯦ
ꯁꯤꯡꯅ ꯈꯣꯡꯒꯥꯎ ꯁꯦꯠꯂꯤꯁꯤꯗꯤ ꯀꯔꯤꯝꯇ ꯍꯥꯏꯗ꯭ꯔꯥꯒ
ꯂꯣꯢ ꯁꯦꯠꯀꯅꯤꯌꯦ ꯍꯥꯌꯦꯡ
ꯁꯦꯠꯇꯝꯅꯦ ꯑꯝꯕꯨꯛ ꯁꯦꯠꯂꯣꯢ
ꯁꯦꯠꯄꯅꯦ ꯁꯦꯠꯄꯅꯦ
ꯂꯣꯢ ꯁꯦꯠ ꯂꯥꯛꯀꯅꯤ
ꯀꯨꯔꯇꯥ ꯕꯥꯢꯖꯃꯥꯟꯗꯣ ꯑꯗꯨꯗꯣ ꯑꯗꯨ ꯂꯣꯟꯗꯣ ꯁꯤꯖꯟꯅꯅꯨ ꯑꯗꯨꯗꯣ ꯆꯠꯅꯕꯤꯅꯦ ꯑꯗꯨ ꯗ꯭ꯔꯦꯁꯇꯣ ꯈꯨꯗꯩꯒꯤ ꯇꯥꯏꯞꯇ ꯁꯦꯠꯂꯤꯗꯨꯗꯤ
ꯆꯠꯅꯕꯤꯅꯦ ꯑꯗꯨ ꯁꯤꯗꯤ ꯃꯣꯏ ꯁꯣꯝꯒꯤ ꯅꯠꯇꯦꯗ ꯚꯥꯏ
ꯑꯩꯅ ꯅꯉꯣꯟꯗ ꯏꯪꯂꯤꯁ ꯂꯣꯜꯂꯛꯀꯅꯣ ꯁꯤ ꯀꯌꯥꯔꯛ ꯉꯥꯡꯉꯣ ꯍꯥꯏꯅꯣ
ꯇꯔꯥꯔꯛ
ꯁꯥꯏꯅ
ꯃꯉꯥ ꯁꯨꯕꯗ ꯉꯥꯏꯔꯤ
ꯇꯔꯥ ꯁꯨꯔꯝꯃꯅꯤ ꯏꯕꯦꯝꯃ
ꯊꯦꯡꯉꯦꯅꯦ ꯄꯨꯡ ꯅꯤꯄꯥꯟ ꯇꯥꯔꯦ
ꯑꯩ ꯃꯇꯝ ꯀꯩꯝ ꯇꯧꯕ ꯉꯝ
ꯅꯪ ꯏꯪꯂꯤꯁ ꯂꯣꯜꯂꯛꯀꯅꯣꯁꯦ ꯏꯟꯗ ꯇꯨꯃꯤꯟꯅ ꯋꯥ ꯉꯥꯡꯕ ꯍꯩꯇ꯭ꯔꯕꯣ
ꯍꯩꯇꯦ
ꯍꯩꯔꯣꯏ ꯎꯝ ꯅꯪ ꯑꯌꯨꯛꯇꯗꯤ ꯍꯛꯆꯥꯡ ꯁꯥꯖꯤꯜ ꯇꯧꯗ꯭ꯔꯣ
ꯑꯌꯨꯛ ꯄꯨꯡ ꯇꯔꯥꯗ ꯍꯧꯒꯠꯂꯤ
ꯑꯁ ꯅꯪ ꯌꯥꯍꯧ ꯗꯗꯤ ꯅꯪ ꯁꯥꯗ꯭ꯔꯣ
ꯊꯦꯡꯉꯕꯗ ꯄꯨꯡ ꯑꯟ
ꯑꯩꯅ ꯑꯗꯨꯗꯤ ꯅꯪꯒꯤ ꯅꯁꯥꯗꯣ ꯌꯥꯝ ꯁꯣꯛꯑꯅꯤꯅꯦ
ꯁꯣꯛꯇꯦ ꯈꯣꯏ
ꯅꯪ ꯅꯁꯥꯗꯣ ꯑꯍꯟ ꯌꯥꯝꯅ ꯑꯉꯥꯡꯁꯨ ꯅꯠꯇꯦ ꯑꯗꯣ ꯈꯪꯗꯕ꯭ꯔꯣ
ꯌꯥꯝ ꯑꯉꯥꯡꯁꯨ ꯅꯠꯇꯦ ꯅꯪ ꯑꯗꯨꯃꯥꯏꯅ ꯊꯦꯡꯅ ꯈꯣꯠꯄꯗꯣ ꯅꯁꯥ ꯁꯣꯛꯀꯅꯤ ꯈꯪꯗꯕ꯭ꯔꯥ
ꯈꯪꯗꯦ
ꯑꯩꯅ ꯉꯁꯤ ꯍꯥꯏꯔꯤꯁꯤꯗꯒꯤ ꯈꯪꯉꯣ ꯈꯔ ꯈꯔ ꯉꯟꯅ ꯄꯨꯡ ꯌꯥꯝ ꯉꯟꯗ꯭ꯔꯁꯨ ꯄꯨꯡ ꯇꯔꯦꯠ ꯑꯗꯨꯋꯥꯏꯗ ꯍꯧꯒꯠꯄ ꯉꯝꯅꯕ ꯍꯣꯠꯅꯧ
ꯍꯨꯡ
ꯉꯟꯇꯥ ꯍꯧꯒꯠꯂꯒ ꯀꯩꯗꯧ
ꯂꯣꯟ ꯅꯃꯥꯏ ꯅꯃꯤꯠ ꯇꯥꯊꯣꯛꯑꯣ ꯕ꯭ꯔꯁ ꯀꯩꯀꯥ ꯇꯧꯊꯣꯛꯑꯒ ꯂꯥꯏꯔꯤꯛ ꯄꯥꯎ
ꯂꯥꯏꯔꯤꯛ ꯄꯥꯕ ꯂꯣꯏꯔꯒ ꯆꯥꯛ ꯆꯥꯔ ꯈꯣꯠꯂꯒ ꯅꯨꯡꯊꯤꯟ ꯇꯨꯝꯒꯦꯁꯨ ꯑꯃꯨꯛ ꯇꯨꯝꯃꯨ
ꯏꯟꯗꯛꯁꯟꯗ ꯂꯦꯡꯖꯜꯂꯣ
ꯎꯝ ꯑꯩꯅ ꯍꯥꯏꯗꯣ ꯒ꯭ꯌꯥꯟ ꯇꯥꯔꯦꯀꯣ ꯍꯧꯖꯤꯛꯀꯤꯗꯣ ꯅꯪ ꯅꯁꯝ ꯁꯥꯡꯕ꯭ꯔꯥ ꯇꯦꯟꯕ꯭ꯔꯥ ꯅꯪ ꯅꯁꯝ ꯁꯥꯡꯕ꯭ꯔꯥ ꯇꯦꯟꯕ꯭ꯔꯥ
ꯑꯩꯗꯤ ꯌꯥꯝ ꯁꯥꯡꯉꯦ ꯑꯩꯗꯤ ꯈ꯭ꯋꯥꯡ ꯌꯧꯋꯤ
ꯀꯛꯊꯠꯂꯣ ꯑꯗꯨ ꯌꯣꯟꯊꯣꯛꯑꯣ
ꯀꯛꯊꯠꯂꯣꯏꯗ ꯑꯩꯅ ꯄꯥꯝꯖꯕꯅꯦ ꯍꯥꯏꯗꯤ ꯁꯝ ꯁꯥꯡꯕꯖꯦ ꯅꯨꯄꯤꯗꯗꯤ ꯐꯖꯕꯅꯦ ꯇꯦꯟꯕꯖꯦ ꯀꯌꯥ ꯄꯛꯇꯦꯕ ꯑꯩꯉꯣꯟꯗ ꯑꯩꯒꯤ ꯏꯁꯥꯅ ꯏꯁꯥꯖꯦ ꯍꯥꯏꯗꯤ ꯋꯥꯡꯕꯩ ꯍꯥꯏꯗ꯭ꯔꯥ ꯏꯁꯥ ꯅꯣꯏꯕꯒꯤ ꯍꯥꯏꯗ꯭ꯔꯦ ꯏꯁꯥꯅ ꯉꯝꯕꯗꯣ ꯑꯗꯨ
ꯎꯝ
ꯂꯥꯡꯉꯦ ꯀꯩꯅꯣ ꯅꯦꯝꯗꯦ ꯅꯪꯉꯣꯟꯗꯩꯗꯤ ꯑꯩꯅ ꯍꯦꯟꯅ ꯋꯥꯡꯉꯤꯅ
ꯑꯗꯨꯏꯁꯨ ꯑꯩ ꯈꯤꯇꯪꯗꯤ ꯋꯥꯡꯕ ꯆꯤꯡꯉꯦ ꯑꯗꯨ ꯑꯣꯏꯔꯁꯨ ꯏꯁꯥꯗ ꯉꯝꯃꯦꯕ ꯑꯗꯨꯒꯤ
ꯑꯗꯨꯏꯁꯨꯗꯤ ꯀꯩꯅꯣ
ꯑꯗꯨꯏꯁꯨ ꯍꯥꯏꯔꯗꯤ ꯑꯩꯅ ꯆꯨꯝꯃꯦ ꯅꯨꯡꯗꯥꯡꯅ ꯄꯨꯡ ꯀꯌꯥꯗ ꯇꯨꯝꯕ
ꯈ꯭ꯋꯥꯏꯗꯒꯤ ꯍꯥ
ꯅꯨꯡꯗꯥꯡꯅ ꯄꯨꯡ ꯀꯌꯥ ꯇꯨꯝꯒꯦ
ꯄꯨꯡ ꯇꯔꯦꯠ ꯇꯒꯤꯅ ꯇꯔꯥꯒꯤ ꯃꯅꯨꯡꯗ ꯑꯗꯨꯝ ꯇꯨꯝꯃꯤ
ꯇꯨꯝꯗꯕ ꯃꯥꯜꯂꯤꯗ ꯊꯦꯡ ꯊꯦꯡ ꯇꯨꯝꯕ ꯃꯥꯜꯂꯦ
ꯊꯦꯡꯉꯖꯨ ꯊꯦꯡꯅ ꯍꯧꯒꯠꯄꯅꯤꯅ ꯑꯗꯨꯝ ꯇꯨꯝꯃꯦ
ꯑꯩꯅ ꯍꯥꯏꯗꯤ ꯅꯪꯅ ꯆꯥꯡ ꯑꯃꯗ ꯅꯨꯡꯗꯥꯡꯗ ꯇꯨꯝꯈꯤꯕ ꯆꯥꯡꯖꯦ ꯄꯨꯡ ꯇꯔꯥꯃꯥꯊꯣꯏ ꯕꯥꯔꯣ ꯁꯤꯗ ꯇꯨꯝꯕ꯭ꯔꯥ
ꯄꯨꯡ ꯉꯜꯂꯕꯗ ꯄꯨꯡ ꯇꯔꯥꯃꯥꯊꯣꯏꯗꯨꯒ ꯗꯨꯒ ꯊꯦꯡꯉꯕ ꯄꯨꯡ ꯑꯅꯤ
ꯑꯁ ꯑꯪꯉꯗꯤ ꯅꯁꯥꯗꯣ ꯐꯖꯅ ꯁꯣꯛꯑꯅꯤ ꯌꯥꯔꯔꯣꯏ
ꯁꯣꯛꯇꯦ ꯑꯅꯝ ꯀꯜꯂꯦ
ꯑꯍꯤꯡ ꯌꯥꯝ ꯇꯨꯝꯗꯕꯁꯦ ꯃꯤꯁꯦ ꯊꯨꯅ ꯁꯤꯒꯜꯂꯦ ꯍꯥꯏꯕꯅꯤ ꯍꯨꯖꯤꯛ
ꯍꯣꯏ ꯑꯗꯣ ꯑꯩꯅ ꯍꯥꯏꯗꯣ ꯐꯖꯅ ꯉꯝꯅꯕ ꯇꯧꯔꯣ ꯊꯝꯃꯦꯀꯣ
ꯍꯣꯏ ꯊꯝꯃꯦ